ꯃꯤꯇꯔ ꯍꯒꯅꯦ ꯑꯩ ꯐꯎ ꯌꯥ ꯃ ꯃꯤ ꯇꯔꯗ ꯍ ꯄ ꯀꯧ ꯌꯥꯣꯗ ꯎꯝ ꯍꯥꯟꯅꯩꯗꯣ ꯀꯟꯇꯤꯅ꯭ꯌꯨ ꯇꯧꯕꯨꯛ ꯀ ꯍꯥꯄꯗ
ꯑꯩ ꯅꯨꯡꯉꯥꯏꯔꯛꯀꯦ ꯇꯔꯥ ꯁꯨꯔꯀꯥꯟꯗ
ꯃꯣꯏ ꯃ ꯐꯉ ꯀꯩꯀꯩꯕꯨ ꯆꯥꯗꯣꯏꯅꯣ
ꯈꯪꯗꯦꯗ ꯅꯣꯏ ꯍꯣꯔꯦꯟ ꯀꯩ ꯀꯩ ꯏꯁꯥꯗ ꯄꯁ ꯇꯥꯔꯒꯗꯤ ꯂꯩ ꯀꯥꯏꯅꯤ ꯍꯥꯏꯅ ꯃꯣꯏ ꯍ ꯍꯣꯔꯦꯟꯕꯨ ꯌꯦꯡꯕꯨ ꯌꯦꯡꯗꯣꯔꯤꯕ ꯍꯥꯏꯁꯦ
ꯑꯩꯗꯤ ꯊꯥꯖꯗꯦꯅꯦ ꯑꯉꯧꯕꯔꯣꯏꯗꯣꯏ ꯑꯝꯇ
ꯊꯥ
ꯍꯗ ꯑꯣꯏꯕꯇ ꯑꯩꯈꯣꯏꯁꯨ ꯉꯥꯏꯔꯣꯏꯕ ꯑꯩꯈꯣꯏꯕꯨꯗꯤ ꯉꯥꯏ ꯉꯝꯃꯦ
ꯊꯃꯤ
ꯑꯩ ꯍꯣꯔꯡ ꯉꯟꯅ ꯇꯨꯝꯊꯣꯛꯑꯅꯤ ꯑꯗꯨꯒ ꯑꯦꯂꯥꯔꯝ ꯊꯝꯃꯒ ꯌꯦꯡꯒꯦ꯫
ꯢꯁꯄꯦꯟꯒ ꯐ꯭ꯔꯦꯟꯁ꯫ ꯆꯪ ꯔꯣꯅꯥꯜꯗꯣꯒ ꯆꯪꯉꯝꯃꯗꯤ ꯅꯨꯡꯉꯥꯏꯒꯗꯕꯅꯤ꯫
ꯆꯪꯉꯣꯏ ꯑꯗꯨꯝ ꯈꯪꯉꯤꯅꯦ ꯑꯩꯗꯤ꯫ ꯏꯐꯥꯛ ꯄꯥꯛꯑꯦꯕ ꯌꯥꯗꯦꯕ ꯃꯥꯏ ꯄ꯭ꯂꯦ ꯌꯥꯗꯦꯕꯀꯔ ꯇꯧꯔꯛꯀꯗ꯭ꯔꯥ ꯍꯥꯏꯔ꯫
ꯏꯁ ꯎꯝ꯫
ꯅꯦꯃꯥꯗꯣ ꯈꯔ ꯉꯟꯅ ꯊꯥꯗꯣꯛꯑꯃꯗꯤ ꯅꯩꯒꯗꯕꯅꯦ ꯄꯨꯂꯦꯗꯣ ꯍꯥꯎ꯫ ꯑꯥ ꯒꯦ ꯇꯣ ꯍꯥꯏꯐꯦꯠ ꯂꯣꯟꯖꯟ ꯕꯤꯔꯝꯃꯣ꯫ ꯒꯦꯠ ꯂꯣꯟꯁꯤꯟꯕ ꯍꯥꯏꯗꯤ ꯉꯁꯤꯟꯕꯤꯔꯝꯃꯣꯕ꯫
ꯇꯕ ꯌꯥꯝ
ꯎꯝ ꯃꯈꯥꯗꯗꯤ ꯀꯨꯝꯃꯉꯩ ꯀꯨꯝ ꯉꯝꯗ꯭ꯔꯦ ꯗꯕ꯭ꯂꯨ ꯕꯤ ꯁꯤ ꯍꯟꯊꯩꯅꯦꯕ ꯑꯩꯣꯏ ꯂꯣꯛ ꯇꯧꯕꯁꯦ ꯦꯡꯒꯤ ꯆꯞ ꯃꯥꯟꯅꯩꯑꯕ ꯋꯥꯏꯠ ꯕ꯭ꯂꯁꯦꯔꯣ
ꯎꯝ
ꯑꯁ ꯑꯩ ꯉꯔꯥꯡꯒꯤꯁꯦ ꯔꯣꯛꯁ ꯇꯧꯗ ꯑꯃꯨꯛ ꯆꯠꯂꯨꯔꯦ ꯑꯗꯨꯗ ꯑꯩꯅ ꯍꯦꯟꯖꯟꯈ꯭ꯔꯤꯁꯦ ꯐ ꯅꯨꯡ ꯈꯥꯏ ꯁꯥꯕꯩꯗꯨꯗ ꯇꯨꯝꯃꯒꯣꯠꯂꯒ
ꯎꯝ
ꯈꯔ ꯅꯣꯏꯁꯥ ꯌꯥꯝ ꯍꯩꯗꯨꯅ꯫
ꯎꯝ꯫
ꯆꯩ ꯍꯥꯏꯗꯣ ꯀꯥꯅꯅꯣꯕ꯫ ꯏꯁꯩ ꯍꯩꯕ ꯑꯗꯨ ꯀꯅꯥꯅꯣ꯫
ꯍꯝ ꯍꯝ꯫
ꯈꯨꯝꯃꯨꯅꯤ ꯅꯪ ꯌꯥꯔꯣꯏꯅꯦ ꯋꯥ ꯁꯨꯉꯥ ꯉꯥꯡꯗꯔꯗꯤ ꯫
ꯑꯩꯅꯦ ꯍꯥꯏ ꯀꯨꯝꯃꯤꯁꯤꯗꯤ꯫
ꯎꯝ ꯎꯝ ꯅꯪ ꯈꯨꯝꯃꯦ ꯅꯪ ꯌꯥꯗꯦꯕ ꯑꯗꯨꯗꯤ ꯌꯥꯔꯣꯏꯕ꯫ ꯁꯤꯡꯒꯥꯗꯕꯅꯦ꯫
ꯉꯥꯡꯉꯤꯁꯤꯗꯤ ꯎꯨꯝ ꯑꯥ ꯀꯨꯝꯃꯠ ꯌꯥꯕ ꯃꯇꯝꯗꯅ ꯈꯨꯝꯃꯦꯗꯅ꯫
ꯏꯝ ꯈꯨꯝꯒꯅꯣꯕ ꯌꯥꯔꯤꯉꯩ꯫
ꯎꯝ ꯑꯣꯀꯦ꯫
ꯑꯩ ꯁꯠꯂꯣꯏꯕ ꯄꯣꯠꯇꯣ꯫
ꯎꯝ ꯆꯠꯂꯣ ꯆꯠꯂꯣ꯫
ꯉꯁꯤ ꯇꯔꯥꯅꯤ ꯈꯨꯟꯅꯤꯃꯨꯛ꯫ ꯀꯨꯟꯕꯣꯛꯒꯤ ꯃꯅꯨꯡꯗꯗꯤ ꯑꯗꯨꯝ ꯇꯧꯔꯛꯄꯁꯨ ꯌꯥꯏꯗ ꯑꯩ ꯊꯥꯖꯩ꯫
ꯇꯧꯔꯛꯄ ꯌꯥꯏ꯫ ꯎꯝ꯫
ꯑꯦ ꯖꯅꯤ꯫
ꯌꯦꯡꯉꯅꯤ ꯌꯦꯔꯦ ꯌꯦꯡꯉꯁꯤꯗꯥ꯫
ꯔꯤꯚꯤꯌꯨ ꯄꯤꯒꯗ꯭ꯔꯣ ꯑꯃꯨꯛ꯫
ꯑꯥ ꯑꯗꯨꯒꯤ ꯂꯩ ꯑꯗꯨꯒ ꯂꯩ ꯍꯥꯢꯕꯅꯦ꯫
ꯀꯅꯥ ꯊꯥꯔꯛꯇꯣꯏꯕꯗꯣ ꯑꯗꯣ ꯑꯩꯈꯣꯏ ꯏꯁꯥꯅ ꯊꯧꯔꯗꯤ ꯐꯩꯗꯅ ꯊꯃꯦꯡꯉꯣꯟꯗ ꯁ ꯃꯣꯏꯁꯨ ꯃꯉꯣꯟꯗ ꯁꯨꯝ ꯍꯥꯏꯗꯣꯏ ꯁꯥꯔꯣꯛ꯫
ꯃꯉꯣꯟꯗ ꯑꯣꯏꯔꯝ ꯃꯣꯏꯗ ꯑꯦꯞ ꯁꯤꯒꯤ ꯀꯩꯅꯣꯁꯤꯗ ꯂꯥꯛꯇꯧ ꯃꯥꯜꯂꯦ꯫
ꯑꯣ ꯂꯥꯛꯄꯨ ꯂꯥꯛꯑꯗꯤ ꯐꯔꯦ꯫
ꯁꯦꯝ ꯑꯝꯇ ꯍꯥꯟꯅ ꯂꯣꯏꯁꯤꯟꯒꯦ ꯑꯗꯨꯒ ꯍꯪꯒꯦ꯫
ꯎꯝ ꯃꯥꯁꯨ ꯍꯥꯏꯔꯛꯇꯦꯅꯦ ꯅꯨꯨꯄꯥ ꯑꯅꯤꯒꯤꯁꯦ꯫ ꯑꯩꯈꯣꯏꯅ ꯊꯤꯖꯔꯒ ꯇꯧꯖꯩꯅꯦ꯫
ꯃꯥꯅ ꯑꯗꯨꯝ ꯄꯥꯅꯤ ꯀꯨꯏꯔꯦ ꯍꯥꯏꯔꯛꯄ꯫
ꯑꯗꯨ ꯇꯧꯗ꯭ꯔꯤ ꯗꯨꯗꯤ ꯑꯩꯈꯣꯏ꯫ ꯌꯥꯅꯤꯒ ꯍꯥꯏꯗꯦꯕꯥ ꯅꯨꯄꯥ ꯑꯅꯤꯗꯨꯁꯨ꯫
ꯃꯗꯨ ꯀꯩꯁꯨ ꯈꯪꯉꯝꯃꯣꯏ ꯑꯗꯨꯒꯤꯅꯤ ꯈꯪ ꯉꯝꯗꯧ ꯃꯥꯟꯗꯦꯕ
ꯅꯦꯠꯁꯦ ꯏꯆꯠ ꯆꯠꯇꯦꯗ
ꯆꯠꯔꯤꯍꯦ ꯆꯠꯂꯒꯦꯔꯣ
ꯅꯪ ꯂꯣꯛ ꯇꯧꯔꯗꯤ ꯁꯥꯒꯠꯀꯟꯕ꯭ꯔꯕ
ꯁꯥꯒꯠꯇꯦꯗ
ꯑꯁ ꯑꯩ ꯂꯣꯛꯇꯧꯔꯗꯤ ꯁꯥꯒꯠꯀꯜꯂꯦꯕ
ꯎꯝ
ꯁꯤꯗꯒ ꯌꯦꯟꯒ ꯆꯥꯎꯔꯗꯤ ꯑꯗꯨꯝ ꯐꯖꯗꯣꯏꯅꯤ
ꯀꯩꯅꯣ ꯅꯥꯠꯇꯦꯕ꯫
ꯑꯣꯅꯦꯅ ꯑꯗꯨꯝ ꯌꯧꯔꯛꯑꯅꯤ꯫
ꯆꯠꯇꯤꯡꯒꯅꯤꯕ꯫
ꯎꯝ꯫
ꯄꯛ ꯄꯛ ꯂꯧꯅ꯫
ꯆꯠꯜꯂꯝꯗꯥꯏꯁꯤꯗ ꯑꯃꯨꯛ ꯅꯥꯔꯗꯤ꯫
ꯍꯌꯦꯡꯕꯨ ꯐꯥꯎꯔꯦ ꯌꯦꯡꯉꯣ꯫
ꯎꯝ ꯌꯦꯡꯉꯒꯦ꯫
ꯐꯨꯜꯂꯤ ꯔꯤꯀꯣꯕꯔ꯫
ꯅꯨꯃꯤꯠ ꯍꯨꯝꯅꯤꯗꯤ ꯆꯪꯕꯅꯦ ꯂꯣꯛꯁꯦ꯫ ꯉꯥꯍꯟꯅꯣꯡꯃꯥ ꯍꯞꯇꯥ ꯑꯃꯗꯤ ꯈꯪꯕꯅꯤ ꯏꯔꯣꯏꯕ ꯆꯠꯂꯔꯣꯏ ꯇꯣꯛꯑꯅꯤ ꯌꯥꯗꯔꯦ
ꯋꯥꯀꯤꯡ ꯑꯣꯏ ꯆꯠꯂꯅꯤ ꯃꯇꯝ ꯈꯔ
ꯎꯝ
ꯂꯝꯖꯦꯜ ꯑꯣꯏꯅ ꯆꯦꯜꯂꯨꯒꯦ ꯍꯥꯏꯔꯕ
ꯆꯦꯟꯅꯔꯣꯏꯗ ꯆꯠꯁꯨ ꯆꯠꯇꯣꯔꯦ ꯌꯨꯝꯗ ꯑꯣꯏꯅ ꯈꯔ ꯑꯦꯛꯁꯔꯁꯥꯏꯁꯤꯡ ꯈꯔ ꯇꯧꯔ ꯂꯣꯏꯔꯦ
ꯎꯝ
ꯂꯥꯡꯉꯦ ꯑꯉꯥꯡꯒꯩ ꯂꯥꯛꯄ ꯂꯤꯔꯖꯦ ꯃꯈꯥꯗ ꯑꯃꯨꯛ ꯀꯨꯝꯗ ꯌꯥꯎꯔꯣꯏꯗꯣꯏꯅꯤ ꯇꯧꯔꯤꯁꯦ ꯐꯨꯗꯗꯣꯏꯅꯤꯀꯣ ꯑꯩꯅ ꯗꯝ ꯗꯝ ꯂꯥꯎꯅ
ꯎꯝ ꯑꯉꯥꯡ ꯐꯨꯗꯕ ꯃꯂꯦ ꯃꯈꯣꯟ ꯇꯥꯏ
ꯐꯨꯗꯕꯅꯦ ꯇꯦꯕꯜꯗ ꯊꯝ ꯇꯦꯕꯜꯗ ꯊꯝꯃꯒ ꯐꯨꯕꯤꯗꯣ ꯇꯧꯕꯗꯣꯏꯅꯦꯕ ꯇꯦꯕꯜꯗ ꯎꯞꯁꯜꯂꯒ ꯐꯨꯕꯗ ꯗꯝ ꯗꯝ ꯐꯨꯕꯗꯣ
ꯀꯩ ꯃꯔꯝꯒꯤ ꯐꯨꯅꯣ ꯑꯉꯥꯡ
ꯑꯩ ꯉꯥꯛꯇ ꯂꯩꯔꯒ ꯑꯩꯅ ꯐꯨ ꯌꯥꯄꯣꯟꯇꯦꯍꯦ ꯂꯝ ꯍꯦꯟꯕꯩ ꯑꯣꯔꯝꯒꯅꯤ ꯗꯜꯂꯦꯟꯕꯒꯤ ꯑꯩꯅ ꯐꯨꯗꯕꯅꯦ ꯊꯥꯏꯅ ꯑꯉꯥꯡ ꯑꯝꯇ ꯇꯨꯏꯁꯟ ꯃꯂꯦꯝꯉꯥꯟꯕꯤꯒ ꯄꯨꯛꯅꯔꯤꯒ ꯇꯨꯏꯁꯟ ꯂꯥꯛꯇꯕꯤꯅꯤ ꯈꯪꯍꯧꯕ꯭ꯔꯥ ꯑꯗꯨꯗꯤ
ꯈꯪꯍꯧꯋꯦ ꯈꯪꯍꯧꯋꯦ ꯀꯅꯥ ꯀꯅꯥꯅꯣ ꯌꯥꯝ ꯇꯝꯃꯝꯗꯥꯏ
ꯑꯗꯩ ꯂꯣꯏ ꯇꯨꯏꯁꯟ ꯇꯣꯛꯈꯤꯕꯋꯥꯅꯤ ꯐꯨꯗꯥꯕꯗꯩ ꯃꯌꯨꯝꯗ ꯄꯥꯎ ꯁꯦꯔꯥꯟ ꯇꯨꯔꯥꯟ ꯇꯝꯖꯤꯜꯂꯒ ꯈꯔꯖꯨ ꯇꯧꯋꯦ ꯂꯣꯏ ꯈꯪꯉꯦꯕ ꯗꯤꯕꯤꯌꯥꯒ ꯆꯥꯔꯦ ꯗꯤꯕꯤꯌꯥ ꯆꯥꯔꯦ ꯏꯕꯦꯝꯆꯥ ꯆꯥꯔꯦ ꯕꯦꯝꯃ ꯆꯥꯔꯦ ꯁꯤꯂꯩꯃ ꯆꯥꯥꯔꯦ ꯂꯣꯏ ꯆꯥꯕꯅ ꯆꯩ
ꯁꯦꯠꯊꯕꯅꯦ ꯑꯩꯅ ꯄꯥꯔꯥ ꯐꯥꯔꯛꯇꯕꯩ ꯑꯍꯤꯡꯗꯩ ꯍꯧꯒꯠꯔꯒ ꯄꯥꯕꯤꯅꯦꯕ ꯂꯥꯏꯔꯤꯀ
ꯑꯗꯩ ꯇꯣꯛꯈꯦꯔꯣ
ꯇꯣꯛꯈ꯭ꯔꯦ ꯑꯗꯨꯝ ꯐꯨꯏꯒ ꯍꯥꯏꯔꯝꯒꯅꯤ ꯑ ꯐꯪꯕꯗ ꯐꯨꯏ ꯀꯥꯏꯅ ꯍꯥꯏꯕ ꯌꯥꯥꯅꯤ ꯑꯩꯀꯦꯕ ꯊꯨꯕꯅ
ꯂꯣꯏꯁꯤꯟꯅꯔꯦ
ꯍꯧꯖꯤꯛ ꯇꯨꯏꯁꯟ ꯇꯧꯕ ꯌꯥꯝ ꯀꯥꯟꯅꯔꯦ ꯑꯗ ꯑꯉꯥꯡꯗ ꯂꯤꯁꯤꯡ ꯑꯅꯤ ꯑꯅꯤꯒ ꯂꯧꯋꯦꯃꯦ ꯌꯥꯝꯗ꯭ꯔꯕꯗꯣ
ꯎꯝ
ꯂꯤꯁꯤꯡ ꯑꯃ ꯆꯥꯝꯃꯉꯥ ꯀꯥꯏꯁꯦ ꯌꯥꯝꯗ꯭ꯔꯦꯕ ꯄꯩꯁꯥ ꯑꯉꯥꯡꯗ ꯑꯉꯥꯡ ꯇꯔꯥꯒ ꯇꯝꯃꯅꯤ ꯑꯃꯨꯛ ꯉꯥꯏꯍꯥꯛꯇꯪꯗꯨꯗ ꯅꯪ ꯇꯨꯏꯁꯟ ꯈꯔ ꯇꯧꯒꯩꯅꯣ
ꯍꯥꯏꯒ꯭ꯔꯗ
ꯇꯨꯏꯁꯟ ꯈꯔ ꯂꯧ ꯌꯥꯏꯌꯦ ꯅꯪ ꯁꯨꯝ ꯇꯞꯅ ꯇꯞꯅ ꯑꯉꯥꯡꯉꯩ
ꯀꯥꯏꯗꯦ ꯑꯗꯨꯏꯗꯃꯛꯇ
ꯆꯠꯂꯣ ꯍꯩ ꯊꯜꯂ ꯉꯥꯛꯇꯣꯏꯁꯨ ꯄꯣꯊꯥꯏ
ꯀꯗꯥꯏꯗꯒꯤ
ꯀꯦꯕꯜꯗꯩ ꯁꯝꯗꯣꯏ ꯖꯥꯠꯔꯣ ꯃꯣꯏ ꯍꯣꯔꯦꯟ
ꯎꯝ
ꯀꯦꯕꯜꯗ ꯁꯗꯣꯏꯒꯅꯦꯕ
ꯎꯝ
ꯇꯣꯞꯄꯇꯩ ꯅꯠꯇ꯭ꯔꯀꯦꯕꯗꯩ ꯁꯝꯖꯔꯦ ꯍꯥꯏꯕꯅꯦꯕ
ꯑ
ꯑꯩꯁ ꯐꯪꯉꯝꯗꯉ ꯌꯦꯡꯕ ꯄꯥꯅꯤ ꯐꯣꯟꯗ ꯑꯩ ꯉꯁꯥꯏ ꯕꯤ ꯐꯤꯗꯣ ꯁ ꯌꯨꯇꯌꯨꯞꯇ ꯑꯣꯏꯅ ꯌꯦꯡꯉꯁꯤꯔ ꯈ ꯅꯨꯡꯉꯥꯏꯌꯦꯗꯅ ꯌꯦꯡꯕ
ꯅꯨꯡꯁꯤꯁꯤꯗꯅꯤꯅꯦ
ꯎꯝ ꯐꯥꯏꯅꯦꯜ ꯇꯧꯕꯗꯤ ꯌꯦꯡꯉ ꯐꯥꯏꯅꯦꯜ ꯇꯧꯕꯅꯤ ꯃꯈꯥꯔ ꯌꯦꯡꯉ
ꯍꯌꯦꯡꯗꯣ ꯃꯤꯆꯤꯠ ꯑꯦꯖꯦꯟ ꯆꯑꯒ ꯀꯩꯅꯣ ꯂꯩꯍꯧꯔꯗꯤ ꯌꯦꯡꯅꯤꯗ ꯑꯃꯗꯨꯒ
ꯈꯪꯗꯦ ꯅꯗꯗꯤꯕꯤ ꯌꯥꯎꯗꯧ ꯃꯥꯟꯗꯦꯅꯦ
ꯆꯁꯦ ꯆꯔ ꯌꯥꯎꯗꯅꯦ ꯑꯩ ꯄꯩꯁꯥ ꯃꯥꯡꯗꯣꯏꯔꯦ
ꯃꯥꯅꯒ ꯂꯧꯈꯤꯗꯣꯏ ꯆꯥꯅ ꯈꯈꯤꯗꯛꯇ ꯊꯧꯔꯒꯦ
ꯑ ꯁ ꯑꯩ ꯁꯨꯡꯌꯥ ꯌꯥꯅꯕ ꯍꯥꯏꯅꯩ ꯐꯤꯐꯥꯃ ꯆꯨꯝꯍꯟꯈꯤꯅꯤꯗꯤ ꯁꯥꯎꯔꯒ ꯆꯒꯦꯂ ꯈꯂꯅꯤ ꯌꯥꯔ ꯁꯨꯡꯛꯌꯥ ꯌꯥꯔꯣꯏ ꯇꯧꯔꯣ ꯏꯁꯇꯦꯖꯇ ꯀꯥꯈꯠꯂꯛꯈꯤꯅꯤꯒ ꯊꯤꯅꯕꯗ
ꯎ
ꯀꯩꯅꯣ ꯇꯧꯕ ꯁꯥꯡꯉꯤꯅꯦ
ꯍꯥ
ꯁꯥꯡꯉꯦꯕ
ꯁꯋꯦ ꯑꯗꯨ
ꯀꯩꯅꯣꯁꯦ ꯇꯕꯅꯤꯅ
ꯀꯦ ꯌꯥꯎꯗꯣꯔꯦ
ꯌꯧꯗꯤ ꯌꯧꯒꯦ ꯇ ꯇ ꯇ
ꯅꯪ ꯍꯧꯖꯤ ꯈꯣꯝꯃ ꯀꯂꯤꯅꯦꯦ ꯁꯥꯥ ꯁꯨꯔꯁꯨꯣ
ꯑ ꯁꯨꯅ ꯆꯗ
ꯑ ꯅꯪ ꯃꯊꯤ ꯄꯥꯏꯁꯤꯜꯂꯝꯃꯦ ꯍꯥꯏꯐ ꯂꯛꯑꯅꯤ ꯉꯍꯥꯛ ꯃꯨꯊꯤ ꯄꯩꯁꯤꯜꯂꯛꯄꯩꯗꯣ ꯈꯪꯉꯕ ꯈꯪꯗ꯭ꯔꯥꯏ
ꯁꯗꯥꯥꯏꯗ
ꯀꯇꯨꯡ ꯉꯒꯣꯟ ꯐꯥꯏꯖꯤꯜꯂꯝꯃꯤꯅꯦ ꯃꯥꯅꯕ ꯑꯌꯨꯛ ꯅꯣꯡ ꯇꯥꯕꯩꯗꯨꯗ ꯈꯪꯉꯝꯃꯣꯏꯅ ꯀꯥꯊꯨꯡ ꯁꯦꯡꯉꯝꯃꯅꯤ
ꯎꯝ
ꯃꯥꯅꯦ ꯅꯣꯏꯒꯤꯗꯒ ꯍꯥꯟꯖꯤꯜꯂꯤꯗ ꯃꯌꯨ ꯑꯩ ꯅꯣꯏꯒꯤ ꯄꯥꯕꯤꯗꯒ
ꯎꯝ ꯑꯗꯨ
ꯑꯃ ꯃꯁ ꯀ ꯃꯗꯤ ꯑꯃꯃꯗꯨ ꯍꯖꯜꯗ ꯑꯃꯃꯗꯨꯁꯨ
ꯎꯝ ꯌꯥꯔ ꯃꯅꯤ ꯍꯔꯦ ꯌꯥꯔꯦ
ꯑꯩꯒꯤ